ꯍꯣꯏ ꯇꯥꯏ
ꯎꯝ
ꯃꯕꯨ
ꯃꯥ
ꯑ ꯀꯔꯤꯗ ꯄꯠꯇꯋ
ꯀꯔꯤꯁꯨ ꯇꯧꯗꯦ ꯍꯧꯖꯤꯛꯇꯤ ꯅꯁꯥꯏꯇꯤ ꯂꯩꯔꯛ ꯏꯔꯒ ꯂꯩꯌꯦꯦ ꯆꯤ ꯀꯦꯁꯤꯄꯥꯒ ꯂꯩꯒ
ꯑꯣ ꯆꯥꯛ ꯊꯥꯛꯕ
ꯀꯔꯤ ꯍꯥꯏꯩꯕ
ꯆꯥꯏ ꯆꯥꯏ
ꯆꯀꯤ ꯊꯦ ꯊꯥꯛꯦ
ꯑꯣꯝ
ꯅꯗꯤ
ꯏꯆꯥꯒꯨꯝꯕꯗꯣ ꯍꯥꯏꯗꯤ ꯄꯥꯝꯗꯦ
ꯑꯣ ꯅꯣꯏꯁꯨ ꯄꯥꯝꯗꯕ꯭ꯔꯣ ꯄꯥꯝꯗꯕ꯭ꯔꯥ
ꯑꯣ ꯑꯗꯨꯗꯤ ꯇꯝꯗꯦ
ꯑꯣꯁ ꯑ ꯊꯥꯎꯈꯣꯡ ꯆꯥꯗꯤ ꯄꯥꯝꯗꯦ ꯐ꯭ꯔꯦꯁꯅꯦꯜꯗꯤ ꯄꯥꯝꯃꯦ
ꯀꯔꯤꯗ
ꯁꯥ ꯁꯒꯣꯝ ꯆꯥꯌꯦ ꯁꯒꯣꯝ ꯆꯥꯗꯤ ꯄꯥꯝꯗꯦ
ꯁꯒꯜ ꯆꯥꯗ ꯅꯪ ꯄꯥꯝꯗ꯭ꯔꯗꯤ ꯀꯅꯥꯅ ꯇꯝꯒꯤꯅꯤ
ꯐ꯭ꯔꯦꯁꯅꯔꯗꯤ ꯄꯥꯝꯃꯦ
ꯑꯗꯨꯁꯨ ꯁꯧ ꯁꯥꯎꯒꯣꯝꯅꯤꯀꯣ
ꯁꯒꯣꯝ ꯅꯠꯇꯦ ꯐ꯭ꯔꯦꯁꯃꯤꯜ ꯀ ꯄꯥꯗꯜꯃꯤꯜꯇꯤ ꯇꯤꯐ꯭ꯔꯦꯟꯅꯦ
ꯐ꯭ꯔꯁꯅꯦꯜꯗꯨ ꯑꯈꯣꯏ ꯈꯪꯉꯦ ꯑꯗꯨꯑꯣꯏꯔꯁꯨ ꯑꯁ ꯑꯗꯨꯁꯨ ꯁꯥꯒꯣꯝꯅꯦ
ꯁꯒꯣꯝ ꯎꯝ ꯄꯥꯎꯗꯔ ꯒꯨꯝꯕ ꯆꯥꯛ ꯍꯥꯏꯔꯗꯤ ꯌꯦꯁ ꯁꯣꯡꯒꯨꯝꯕ ꯂꯩꯌꯦ ꯑꯗꯨꯕꯨ ꯄꯥꯝꯗꯦ
ꯐꯖꯅ ꯀꯨꯛ ꯇꯣꯗꯦ ꯑꯗꯨꯅꯦ ꯐꯖꯅ ꯕꯣꯏꯜ ꯇꯧꯔꯁꯨ ꯀꯠ ꯑꯗꯨꯃꯥꯏꯅ ꯍꯥꯏ ꯀ ꯀꯔꯤꯁꯨ ꯂꯥꯛꯀꯅꯤ
ꯍꯣꯏ ꯑꯗꯨꯒ ꯎꯝ ꯁꯒꯣꯝ ꯆꯥ ꯊꯥꯛ ꯊꯥ ꯊꯥꯏꯌꯦꯒꯤ ꯎꯝ
ꯑꯣ
ꯒꯦ ꯒꯦꯁꯇ꯭ꯔꯤꯠ ꯂꯩꯕꯒꯤ ꯍꯣꯏ
ꯑꯗꯨ ꯐꯠꯇꯦ
ꯑꯚꯣꯏꯠ ꯇꯧꯔꯣꯏ ꯅꯪꯅ ꯑꯚꯣꯏꯠ ꯇꯧꯔꯁꯨ ꯌꯥꯏ ꯑꯗꯨꯅꯒꯤꯒꯤꯗꯤ
ꯍꯣꯏ ꯎꯝ
ꯎꯝ ꯃꯣꯔꯣꯛ ꯆꯥꯔꯒ ꯍꯧꯖꯤꯛꯁꯨ ꯄꯨꯛ ꯅꯨꯡꯉꯥꯏ
ꯑꯥ
ꯑꯗꯨꯗꯤ ꯅꯦ ꯅꯪ ꯀꯔꯤ ꯇꯧꯔꯒ ꯂꯩꯌꯦ
ꯑꯩꯒꯤ ꯐ꯭ꯔꯦꯟꯅ ꯄꯣꯔꯒ ꯄꯤꯔꯗꯤꯅꯦ ꯐꯣꯜ ꯇꯧꯔꯒ ꯑꯗꯨꯝ ꯅꯠꯅꯕꯤꯅꯦ
ꯋꯥꯕ꯭ꯔꯣ
ꯎꯝ ꯋꯥꯏꯌꯦ ꯅꯪꯗꯤ ꯍꯧꯖꯤꯛꯇꯨ ꯅꯨꯡꯉꯥꯏꯔꯦ ꯍꯧꯖꯤꯛꯇꯤ ꯅꯨꯡꯉꯥꯏꯔꯦ ꯗꯤ ꯇꯨꯝꯃꯣ ꯑꯗꯨ ꯂꯣꯏꯔꯗꯤ ꯍꯣꯏ
ꯑꯣ ꯐꯖꯔꯦꯀꯣ
ꯍꯣꯏ ꯐꯖꯔꯦ
ꯑꯗꯨꯅꯅ ꯂꯩꯌꯦ
ꯎꯝ ꯕꯖꯥꯔꯗ ꯑꯕ꯭ꯔꯣ ꯅꯪꯡꯁꯨ ꯅꯨꯨꯄꯥ ꯆꯥꯅꯤ ꯆꯥꯅꯤ ꯃꯆꯨꯁꯨ ꯐꯖꯩꯌꯦ ꯀꯣ
ꯍꯣꯏ
ꯃꯆꯨꯁꯨ ꯐꯖꯩꯌꯦ ꯍꯣꯏ
ꯑꯣ
ꯇꯧꯔꯤꯖꯤꯗꯤ
ꯕꯥꯖꯔꯗ
ꯑꯣ
ꯑꯩꯒꯤ ꯑꯟꯇꯤꯗ
ꯑꯣ ꯀꯗꯩꯗ ꯅꯞꯄꯨꯔꯑꯩꯅꯪ
ꯍꯣꯏ ꯑꯣ ꯅꯨꯃꯤꯠ ꯀꯌꯥꯒꯤꯅꯣ
ꯑꯣ ꯐꯩ ꯑꯗꯨꯅꯦ ꯀꯌꯥꯗꯅ ꯄꯤ
ꯀꯟꯗꯦꯔ
ꯑꯁꯤꯁ ꯀꯨꯝꯄꯗꯨ ꯂꯩ ꯍꯥꯏ ꯑꯗ ꯊꯏ
ꯍꯣꯏ ꯐꯖꯔꯦ
ꯍꯝ ꯑꯩꯗꯤ ꯃꯐꯝꯥꯟ ꯇꯔ ꯆꯂꯦ ꯀꯗꯥꯩꯗ
ꯑ ꯑꯗꯨꯗꯤ ꯅꯡ ꯑ ꯎ
ꯍꯣꯏ
ꯀꯔꯤ ꯀꯔꯤ ꯃꯨꯚꯤ ꯌꯦꯡꯉꯒ ꯂꯩꯌꯦ ꯗꯤꯁ ꯇꯥꯏꯝꯗꯤ ꯍꯧꯖꯤꯛꯀꯥꯟꯗꯤ
ꯎꯗ ꯅ ꯎꯖꯤ ꯇꯋꯥꯗꯦ
ꯇꯤ ꯀ ꯆꯂꯒ ꯑꯗꯨꯒ ꯂꯑꯦ ꯑꯗꯨꯒ ꯇꯨꯃꯦ ꯑꯗꯨꯒ ꯑꯗꯨ ꯀꯔꯤꯁꯤ ꯇꯣꯗ ꯑꯗꯨꯝꯅꯂꯦ
ꯃꯨꯚꯤ ꯑꯅꯤ ꯑꯍꯨꯝꯒꯨꯝꯕ ꯁꯖꯦꯁ ꯇꯧꯕꯤꯌꯣ ꯑꯩꯁꯨ ꯌꯦꯡꯅꯤꯡꯉꯦ ꯑꯣ ꯈꯟꯗ ꯍꯥꯏ ꯑꯣꯐ ꯀꯦꯝꯄꯁ
ꯑꯣꯐ ꯀꯦꯝꯄꯁꯁꯨ ꯎꯔꯣ ꯑꯗꯨꯁꯨ ꯌꯦꯡꯉꯣ ꯑꯗꯨꯁꯨ ꯐꯖꯩꯌꯦ ꯑꯗꯣ ꯑꯣꯏꯁꯨ ꯀꯣ ꯎꯝ ꯀꯔꯤ ꯔꯑꯅꯦ ꯎꯝ ꯍꯧꯖꯤ ꯀꯥꯥꯎꯦ ꯍꯧꯖꯤ ꯇꯣ
ꯑ ꯀꯔꯕꯨ
ꯑꯣ ꯑꯩꯅ ꯈꯟꯗꯗꯤ ꯑꯣ ꯑꯃꯨꯛꯀ ꯍꯥꯏꯕꯤꯒꯦ
ꯍꯣꯏ ꯍꯣꯏ ꯑꯕꯤꯌ ꯀꯣ
ꯍꯣꯏ
ꯎꯝ ꯑꯣ ꯅꯪ ꯉꯁꯤ ꯇꯨꯝꯕ꯭ꯔꯥ
ꯍꯣꯏ ꯍꯣꯏ ꯄꯨꯡ ꯑꯃꯒꯨꯝꯕ ꯇꯨꯝꯃꯦ
ꯑꯣ ꯄꯨꯡ ꯑꯃꯗ ꯑꯃ ꯀꯨꯝꯕ ꯑ ꯐꯖꯅ ꯇꯨꯝꯕ꯭ꯔꯣ
ꯐꯥꯕ ꯃꯥꯥꯛꯄꯁꯦ ꯍꯧꯖꯤꯛꯀꯤꯟꯇꯗ ꯌꯥꯝꯅ ꯋꯥꯔꯒꯀꯣ ꯑꯗꯨ ꯗꯥꯛꯇꯣꯅꯁꯨ ꯎꯝ ꯅꯨꯡꯉꯥꯏꯇ꯭ꯔꯦ
ꯍꯣꯏ ꯍꯣꯏ꫰ꯆꯨꯝꯃꯦ
ꯑ ꯑꯩ ꯍꯧꯖꯤꯛꯇꯣ ꯎꯝ ꯀꯔꯤꯔꯥꯨꯁꯒꯨꯝꯕꯗ ꯊ
ꯍꯣꯏ ꯊꯥꯎꯑꯣ ꯑꯗꯨꯗꯤꯖ ꯁꯌꯔꯗ ꯕꯖꯥꯔꯗ ꯅꯪꯒꯤ ꯌꯨꯝꯗ ꯀꯗꯥꯏ ꯂꯩꯌꯦ
ꯑꯁꯤꯗꯅꯦ ꯑꯧ ꯕꯖꯥꯔꯖꯦ ꯑꯈꯣꯏꯒꯤ
ꯕꯖꯥꯔꯒꯤ ꯂꯝꯕꯤꯗ ꯂꯥꯏꯐ꯭ꯔꯣ ꯅꯪꯒꯤ ꯑ ꯑꯣ
ꯍꯝ ꯍꯣꯏ ꯖꯔ ꯂꯝꯕꯗ ꯂꯩꯌꯦ
ꯍꯣꯏ ꯑꯗꯨꯗꯤ ꯍ ꯍꯧꯖꯤꯛ ꯀꯟꯗꯤ ꯍꯧꯖꯤꯛ ꯀꯟꯗꯤ ꯑꯣꯏꯣꯏꯗꯦ ꯁꯨ ꯆꯥꯏꯑꯦ ꯑꯩꯈꯣꯏꯗꯤ ꯎ ꯍꯥꯏꯗ꯭ꯔꯤꯁꯟ ꯍꯥꯏꯗ꯭ꯔꯦꯠ ꯇꯧꯔꯒ ꯂꯩ ꯂꯦꯔꯣ ꯂꯦꯔꯣ
ꯍꯣꯏ
ꯄꯄ ꯌꯥꯝ ꯃꯅꯥꯜ ꯍꯦ ꯃꯖꯤꯠꯁꯨ ꯐꯇ꯭ꯔꯦ
ꯅꯪꯒꯤ ꯃꯀꯣꯛ ꯈ꯭ꯔ ꯃꯥꯏꯒ꯭ꯔꯦꯟ ꯇꯧꯔꯥ
ꯅꯠꯇꯦ ꯃꯥꯏ ꯄꯣꯝꯕ ꯈꯔ ꯐꯩ ꯍꯧꯖꯤꯛꯀꯤꯗꯤ
ꯈꯔꯥ ꯐꯥꯏꯌꯦ ꯅꯪ ꯍꯤꯗꯥꯛ ꯆꯥꯄ꯭ꯔꯣ ꯃꯥꯏꯇꯩꯒꯤ ꯍꯤꯗꯥꯛ
ꯍꯣꯏ ꯆ ꯐꯖꯤ ꯈꯦꯇꯪ ꯈꯦ ꯈꯦ ꯑꯗꯣ ꯍꯔꯦꯗ
ꯅꯪꯒꯤ ꯃꯥꯏꯒ꯭ꯔꯦꯟꯇꯤ ꯅꯝ ꯐꯖꯅ ꯇꯨꯝ ꯍꯧꯨꯖꯤꯛꯛꯇꯗꯤ ꯇꯤ ꯂꯕꯒꯤ ꯐꯖꯅ ꯊꯨꯝꯗꯦꯀꯣ
ꯍꯣꯏ ꯍꯣꯏ ꯑꯗꯨꯅꯦ
ꯑꯗꯨꯅ ꯑꯣ ꯅꯪꯒꯤ ꯃꯥꯏꯒ꯭ꯔꯦꯟꯗꯤ ꯂꯧꯊꯣꯛꯄ꯭ꯔꯥ
ꯊꯣꯏ
ꯑꯣ
ꯑꯣ ꯃ ꯃꯦ ꯑꯣ
ꯅꯪ ꯀꯔꯤ ꯃꯆꯨ ꯄꯥꯝꯃꯦ
ꯑꯩꯗꯤ ꯋꯥꯏ ꯀꯨꯝꯕ ꯄꯥꯝꯃꯦ
ꯃꯣꯏꯒꯨꯝꯕ ꯍꯥꯏꯗꯤ ꯀ꯭ꯔꯤꯟ ꯀꯨꯝꯕꯥ ꯄꯥꯝꯃꯦ ꯀ꯭ꯔꯤꯟ ꯀꯨꯝꯕꯥ ꯭ꯔꯤꯀꯨꯝꯕ ꯄꯥꯝꯃꯦ ꯑꯗꯨꯕꯨ ꯑꯣ ꯍꯣꯏ
ꯎ ꯑꯗꯨꯗꯤꯃꯛꯇꯦ
ꯃꯦꯔꯤ
ꯎꯝ ꯌꯨꯝꯗ ꯂꯣꯏꯅꯃꯛꯥꯟꯅꯝꯃꯤ ꯅꯨꯡꯉꯥꯏꯍꯦꯀꯣ
ꯍꯣꯏ ꯅꯨꯡꯉꯥꯏꯔꯒ ꯂꯩꯌꯦ ꯂꯣꯏꯅꯃꯛꯒꯦ ꯍꯣꯏ
ꯉꯥꯏꯈꯣ ꯅꯪ ꯌꯨꯝ ꯐꯪꯈ꯭ꯔꯦꯕꯣ
ꯀꯩ ꯍꯥꯏꯕ
ꯌꯨꯝ ꯄꯥꯝ ꯄꯥꯝꯈ꯭ꯔꯕꯣ
ꯌꯨꯝ ꯑꯣ ꯈꯟꯗꯦ ꯅꯪꯒꯤ ꯌꯨꯝꯗꯤ
ꯑꯩꯅ ꯍꯥꯏꯕꯗꯤ ꯅꯠꯇꯦ
ꯀꯔꯤ
ꯅꯪ ꯎꯝ ꯂꯥꯏꯔꯤꯛꯇꯣ ꯈꯔ ꯈꯔ ꯑꯗꯨꯝ ꯂꯥꯏꯅ ꯍꯪꯡꯖꯅꯤ
ꯀꯔꯤꯔꯥ
ꯅꯪ ꯌꯨꯝ ꯄꯥꯝ ꯈꯔꯕ꯭ꯔꯣ
ꯌꯨꯝ ꯄꯥꯝꯈ꯭ꯔꯦꯕꯣ ꯍꯥꯏꯕ꯭ꯔꯥ ꯅꯪ
ꯍꯣꯏ
ꯑꯣ ꯄꯥꯝꯈ꯭ꯔꯦ
ꯑꯣ ꯑꯗꯨꯗꯤ ꯃꯆꯥ ꯂꯩꯀꯣ
ꯃꯆꯨ ꯃꯆꯥ ꯂꯩ ꯇꯦꯗꯥ
ꯀꯔꯤꯒꯤꯅꯣ ꯆꯍꯤ ꯀꯌꯥ ꯁꯨꯔꯦ ꯌꯨꯝ ꯄꯥꯝꯈ꯭ꯔꯥꯕꯗꯣ
ꯑꯥ ꯆꯍꯤ ꯑꯅꯤ ꯑꯅꯤ ꯅꯠꯇꯦ ꯆꯍꯤ ꯑꯃꯥ
ꯎꯝ ꯑꯠꯆꯥ
ꯅꯪꯗꯤ
ꯑꯩꯈꯣꯏꯖꯤꯅ ꯏꯡꯒꯦꯖ ꯇꯧꯔꯒ ꯑꯗꯨꯃꯥꯏꯅ ꯂꯩꯌꯦ
ꯑꯥ ꯅꯪꯒꯤ ꯅꯪꯒꯤ ꯅꯪꯒꯤ ꯅꯨꯄꯥꯗꯤ ꯀꯔꯤ ꯊꯕꯛ ꯇꯣꯔ ꯇꯧꯋꯦ ꯇꯣ ꯇꯧꯔꯛꯇ ꯂꯩꯌꯦ ꯅꯪꯒꯤ ꯅꯨꯄꯥꯗꯤ ꯀꯔꯤ ꯊꯕꯛ ꯇꯣꯕ꯭ꯔꯥ ꯑꯦ ꯃꯥꯗꯤ ꯅꯨꯡꯉꯥꯏꯔꯦꯀꯣ
ꯍꯣꯏ ꯍꯤꯄꯤꯁꯤ ꯆꯝꯊꯣꯔꯒ ꯀꯂꯤꯌꯔ ꯇꯧꯔꯦ ꯑꯃꯥꯗꯨ
ꯍꯣꯏ ꯑꯗꯨ ꯃꯥꯗꯤ ꯅꯨꯡꯉꯥꯏꯔꯦ
ꯍꯣꯏ ꯑꯗꯨꯗꯤ ꯍꯣꯏ ꯃꯥꯅꯦ
ꯅꯟꯗꯤ ꯀꯔꯤ ꯊꯕꯛ ꯇꯧꯋꯦ ꯅꯪꯗꯤ ꯍꯣꯏ ꯑꯣ ꯑꯣꯖꯥ ꯇꯧꯕꯥ ꯅꯨꯡꯉꯥꯏꯕ꯭ꯔꯣ
ꯎ ꯋꯥꯔꯦ ꯑꯗꯨꯁꯨ
ꯑꯥ ꯑꯩꯒꯤ ꯏꯆꯦ ꯑꯃꯁꯨ ꯑꯣꯖꯥ ꯇꯧꯋꯦ ꯄ꯭ꯔꯥꯏꯚꯦꯠꯇ
ꯑꯣ
ꯃꯥꯗꯤ ꯍꯥꯏꯌꯦ ꯋꯥꯔꯦ ꯍꯥꯏꯑꯦ
ꯍꯣꯏ ꯌꯥꯝꯅ ꯋꯥꯏ
ꯍꯣꯏ
ꯑꯣꯖꯥꯗꯤ ꯌꯥꯝꯅ ꯋꯥꯏꯑꯦ ꯍꯥꯏꯌꯦ
ꯍꯣꯏ ꯌꯥꯝꯅ ꯋꯥꯏꯑꯦ
ꯃꯗꯤ ꯀ꯭ꯂꯥꯁ ꯀꯔꯤ ꯀꯔꯤꯗ ꯆꯞꯄꯔꯥ ꯍꯥ
ꯍꯥꯏꯗꯤ ꯑ ꯑꯩꯅ ꯁꯖꯦꯠ ꯂꯧꯕꯗ꯭ꯔꯥ
ꯍꯣꯏ ꯅꯪ ꯀꯔꯤ ꯀꯔꯤ ꯁꯞꯖꯦꯛ
ꯑꯩꯅ ꯄꯣꯂꯤꯇꯤꯀꯦꯜ ꯁꯥꯏꯟꯁ ꯑꯗꯨꯒ ꯎꯝ ꯃꯦꯊꯃꯦꯇꯤꯛ ꯁꯇꯥꯏꯩꯅ ꯂꯧꯋꯤ
ꯑꯣ ꯑꯣ ꯅꯨꯡꯉꯥꯏꯔꯤꯕ꯭ꯔꯣ ꯃꯦꯊꯃꯦꯇꯤꯛꯁꯇꯤ
ꯑꯩ ꯅꯨꯡꯉꯥꯏꯇꯦ ꯅꯨꯡꯉꯥꯏ ꯑꯗꯨꯒ ꯑꯉꯥꯡꯁꯤꯡꯅꯀꯣ ꯒ꯭ꯌꯥꯟ ꯇꯥꯗꯦ ꯃꯈꯣꯏꯅ
ꯑꯥ